ꯍꯜꯂꯣ
ꯑꯣ ꯏꯃꯥꯟꯅꯕꯤꯒ ꯁꯥꯟꯅꯧꯀꯣ
ꯑꯥ
ꯑ ꯍꯜꯂꯣ ꯀꯔꯤꯅꯣꯅꯦ ꯊꯤ ꯇꯥꯈꯠꯈ꯭ꯔꯦ ꯀꯥꯏꯗꯩ ꯍꯜꯂꯣ ꯇꯥꯏ
ꯏꯁ ꯌꯥꯝ ꯍꯔꯥꯎꯔꯒ ꯂꯩꯕꯒꯨꯝ ꯇꯧꯋꯤꯀꯣ
ꯁꯨꯝ ꯏꯃꯥꯟꯕꯤ ꯏꯃꯥꯟꯅꯕꯤꯈꯩ ꯄꯨꯟꯅ ꯂꯩꯕꯒꯤ ꯍꯔꯥꯎꯔꯤꯕ
ꯑꯦꯁ ꯑꯗꯨꯏ ꯑꯣꯏꯔꯝꯗꯧ ꯃꯥꯟꯗꯦ ꯅꯪ ꯅꯣꯡꯃ ꯅꯣꯡꯃꯒꯤ ꯍꯤꯗꯥꯛ ꯆꯥꯕꯗꯣ ꯆꯥꯗꯕꯒꯤ ꯑꯣꯏꯔꯝꯗꯧ ꯃꯥꯜꯂꯦ
ꯑꯦ ꯅꯪꯗꯤ ꯌꯥꯝ ꯊꯨꯅ ꯈꯪꯉꯤꯅꯥ ꯑꯩ ꯍꯤꯗꯥꯛ ꯆꯥꯗꯦ ꯍꯥꯏꯕꯗꯤ
ꯍꯥꯥ
ꯑꯩ ꯍꯤꯗꯥꯛ ꯆꯥꯗꯦ ꯍꯥꯏꯕꯗꯤ ꯅꯪ ꯌꯥꯝ ꯊꯨꯅ ꯈꯪꯉꯤꯅꯥ
ꯏꯁ ꯈꯪꯗ꯭ꯔꯗꯤ ꯅꯪ ꯅꯨꯡꯇꯤꯒꯤ ꯍꯤꯗꯥꯛ ꯆꯥꯅ ꯑꯗꯨ ꯆꯥꯕ ꯇꯣꯛꯈ꯭ꯔꯣ ꯑꯗꯨ ꯍꯤꯗꯥꯛꯇꯣ ꯍꯌꯦꯡꯗꯒꯤꯗꯤ ꯍꯨꯏ ꯍꯧꯗꯧꯡ ꯄꯤꯖꯧ ꯍꯌꯦꯡꯗꯒꯤꯗꯤ ꯍꯨꯏ ꯍꯧꯗꯣꯡ ꯄꯤꯖꯕꯩ ꯍꯤꯗꯥꯛ ꯃꯆꯤꯟꯖꯥꯛꯗꯣ ꯑꯗꯨ ꯆꯥꯎ ꯅꯨꯡꯉꯥꯏꯕꯅꯦ
ꯋꯥ ꯑꯗꯨꯗꯤ ꯑꯩ ꯍꯌꯦꯡꯗꯩ ꯇ꯭ꯔꯥꯏ ꯇꯧꯒꯦꯀꯣ ꯌꯦꯡꯉꯒ
ꯍꯌꯦꯡ ꯇ꯭ꯔꯥꯏ ꯇꯧ ꯎꯪ ꯍꯌꯦꯡ ꯑꯌꯨꯛ ꯑꯌꯨꯛ ꯉꯟꯇꯥ ꯍꯧꯒꯠꯂꯒ ꯇ꯭ꯔꯥꯏ ꯇꯧꯑꯣ
ꯎꯝ ꯍꯣꯏ ꯍꯣꯏ ꯇꯧꯒꯦ ꯇꯧꯒꯦ ꯀꯩꯗꯧꯋꯤꯅꯣ ꯅꯪ
ꯑꯁ ꯁꯨꯝ ꯍꯤꯞꯄꯗ ꯋꯥꯃꯟꯕꯒꯤ ꯑꯃꯨꯛ ꯐꯝꯃꯒ ꯂꯩꯑꯦ
ꯀꯩꯅꯣ ꯑꯗꯨ ꯅꯠꯇꯕ ꯊꯕꯛ ꯑꯇꯩꯗꯣ ꯇꯧꯗ꯭ꯔꯥꯕ ꯑꯩꯩ ꯑꯩꯒꯤꯗꯨꯁꯨ ꯂꯩꯔꯝꯕꯅꯤ ꯃꯄꯥꯟꯗ
ꯑꯦꯁ ꯅꯨꯡꯉꯥꯏꯔꯦꯅꯦ ꯃꯄꯥꯟꯗ ꯂꯩꯕꯒꯤ ꯏꯁꯧ ꯂꯥꯡꯉꯤꯔꯣ
ꯎꯝ ꯅꯪ ꯍꯧꯖꯤꯛꯇꯤ ꯀꯥꯂꯦꯟꯊꯥ ꯑꯣꯏꯕꯒꯤ
ꯎꯝ ꯉꯁꯤꯗꯤ ꯀꯥꯏ ꯆꯠꯂꯨꯏ
ꯑꯩꯅꯦ ꯉꯁꯤ ꯑꯩꯈꯣꯏ ꯗꯤꯌꯨꯇꯤ ꯆꯠꯂꯨꯏ ꯑꯗꯨꯒ ꯍꯜꯂꯛꯑꯦ ꯑꯥ
ꯅꯪ ꯗꯤꯌꯨꯇꯤ ꯆꯠꯄꯅꯤ ꯍꯤꯗꯥꯛ ꯀꯥꯞ ꯍꯤꯗꯥꯛ ꯀꯥꯞꯄꯤꯀꯣ
ꯑꯥ ꯀꯥꯞꯄꯦ
ꯍꯤꯗꯥꯛ ꯀꯥꯞꯗꯣ ꯃꯤꯉꯣꯟꯗ ꯃꯉꯛꯇ ꯀꯥꯞꯄ ꯌꯥꯎꯔꯛꯀꯅꯤ ꯅꯪ ꯆꯦꯛꯁꯤꯟꯅ ꯀꯥꯞꯄꯨ
ꯀꯩꯒꯤꯅꯣ ꯍꯥꯏꯁꯦ
ꯃꯤ ꯃꯉꯛꯇ ꯀꯥꯞꯄ ꯌꯥꯎꯔꯛꯑꯗꯤ ꯅꯪ ꯀꯣꯛ ꯉꯥꯎꯗꯅ ꯍꯥ ꯀꯣꯛꯇꯒ ꯊꯤꯜꯂꯒ ꯀꯞꯁꯤꯜꯂꯛꯑꯗꯤ ꯈꯔ ꯈꯔ ꯆꯦꯛꯁꯤꯟꯅ ꯀꯥꯞꯄꯣ ꯀꯣ
ꯍꯣꯏ ꯑꯗꯨꯁꯨ ꯈꯟꯅꯅꯕ ꯌꯥꯢ
ꯅꯣꯏ ꯉꯁꯤ ꯁꯧꯒ꯭ꯔꯤ ꯆꯥꯕ ꯃꯥꯜꯂꯦ ꯀꯔꯤꯒꯤꯔꯥ ꯅꯪ ꯉꯁꯤ ꯇꯨꯃꯤꯟꯅ ꯂꯩꯌꯦ
ꯑꯩꯗꯣꯀꯣ ꯋꯥꯗꯣ ꯀꯩ ꯍꯥꯏꯗꯅꯣ ꯈꯪꯗꯦ ꯁꯨꯝ ꯉꯥꯡꯕꯗꯣ ꯍꯩꯇ ꯕꯩꯅꯦ ꯍꯥꯏꯗꯣꯏꯔꯥ ꯑꯗꯨꯅꯅ ꯀꯩ ꯍꯥꯏꯗꯨꯅꯣ ꯈꯪꯗ꯭ꯔꯦ ꯑꯩ
ꯎꯪ ꯅꯪ
ꯑꯦꯍꯦ ꯄꯥꯝꯗꯦ ꯄꯥꯝꯗꯦ ꯆꯥꯛ ꯆꯥꯔꯕꯣ ꯏꯍꯤꯍꯤ꯬꯬ ꯄꯥꯝꯗꯦ ꯄꯥꯝꯗꯦ ꯀꯥꯏꯗꯨꯕꯨ ꯂꯤ ꯆꯩꯗꯨꯕꯨ ꯑꯍꯥꯎꯕ ꯑꯆꯥꯄꯣꯠꯅꯦꯍꯦ
ꯑꯍꯥꯎꯕ ꯑꯆꯥꯄꯣꯠꯅꯦ ꯂꯤꯆꯩꯗꯣ ꯏꯁꯤꯡꯗ ꯇꯤꯡꯉꯒ ꯆꯥꯎ ꯍꯥꯏꯕ ꯂꯤꯆꯩꯗꯣ
ꯂꯤꯆꯩꯗꯣ ꯏꯁ ꯏꯁꯤꯡꯗ ꯇꯤꯡꯉꯒ ꯆꯥꯎ ꯍꯥꯏꯕ
ꯎꯪꯎꯪ ꯍꯥꯎꯋꯦ ꯍꯥꯏꯕ꯭ꯔꯣ ꯅꯪ ꯆꯥꯔꯕꯣ ꯍꯥꯟꯅ
ꯏꯁ ꯑꯩꯈꯣꯏꯗꯤ ꯅꯨꯡꯇꯤꯒꯤ ꯆꯥꯔꯛꯏꯅꯤꯅꯦ ꯂꯤꯆꯩꯗꯣ
ꯑꯣꯑꯣ ꯑꯗꯨꯗꯤ ꯍꯥꯎꯋꯦ ꯑꯗꯨꯅꯔꯥ ꯌꯥꯝꯅ ꯑꯥ ꯐꯟꯅꯤ ꯑꯣꯏꯔꯤꯗꯣ
ꯐꯥꯏꯟ ꯂꯧꯑꯣꯔꯥꯍꯥ
ꯅꯣꯛꯄꯩꯖꯨ ꯐꯥꯏꯟ ꯂꯧꯅꯕ꯭ꯔꯣ
ꯏꯁ ꯅꯣꯛꯄꯒꯤ ꯐꯥꯏꯟꯁꯦ ꯑꯍꯣꯍꯣ ꯑꯃꯨꯛ ꯊꯣꯛꯂꯛꯄꯗ ꯂꯨꯄꯥ ꯇꯥꯂꯥ ꯍꯣꯍꯣ ꯑꯃꯨꯛ ꯊꯣꯂꯛꯄꯗ ꯂꯨꯄꯥ ꯀꯨꯟ ꯅꯪꯁꯦ ꯕꯨꯗꯨ ꯐꯥꯏꯟ ꯌꯥꯝ ꯇꯥꯔꯛ... ꯇꯧ ꯃꯥꯜꯂꯤꯀꯣ
ꯍꯩꯁ ꯑꯩꯌꯥꯍꯥ ꯍꯥꯏꯗꯧꯅ ꯌꯥꯝ ꯇꯥꯗꯧ ꯃꯥꯜꯂꯦꯀꯣ ꯑꯩ ꯅꯣꯛꯇꯕꯅ ꯐꯗꯣꯏꯔ ꯑꯗꯨꯗꯤ
ꯅꯣꯛꯄꯒꯤ ꯐꯥꯏꯟ ꯂꯧꯒꯅꯤ ꯅꯪ
ꯍꯣꯏ ꯑꯩꯅ ꯑꯥꯑ ꯊꯕꯛ ꯇꯧꯔꯀꯥꯟꯗ ꯀꯣ
ꯎꯪ
ꯊꯕꯛ ꯇꯧꯔꯀꯥꯟꯗ ꯑꯣꯏꯅ ꯄꯤꯕꯤꯔꯒꯦꯀꯣ ꯐꯥꯏꯟꯗꯣ
ꯑꯗꯨꯗꯤ ꯊꯕꯛ ꯇꯧꯔꯒ ꯄꯤꯒꯦ ꯍꯥꯏꯔꯗꯤ ꯃꯤꯅꯠ ꯑꯃꯗ ꯃꯠ ꯃꯥꯊꯣꯏꯗꯣ ꯁꯦꯟꯗꯣꯏꯗꯣ ꯂꯨꯄꯥ ꯑꯃꯃꯝ ꯑꯗꯨ ꯑꯣꯏꯔꯗꯤ ꯀꯌꯥꯃꯨꯛ ꯇꯥꯔꯅꯤ ꯎꯪ ꯃꯤꯅꯠ ꯑꯃꯗ ꯂꯨ ꯂꯨꯄꯥ ꯑꯃꯃꯝ ꯑꯗꯨ ꯑꯣꯏꯔꯗꯤ ꯂꯨꯄꯥ ꯆꯥꯝꯃꯒꯤ ꯆꯥꯝꯃꯒꯤ ꯁꯦꯟꯗꯣꯏꯗꯤ ꯀꯌꯥꯃꯨꯛ ꯑꯣꯏꯔꯅꯤ ꯅꯪ ꯊꯕꯛ ꯇꯧ ꯔꯗꯤ ꯋꯥꯟ ꯗꯦꯗ ꯁꯤꯛꯁꯇꯤꯁꯤꯛꯁ ꯊꯧꯖꯟ ꯊꯧꯖꯟ ꯁꯤꯛꯁꯇꯤꯟ ꯗꯦꯗ ꯁꯤꯛꯁꯇꯤ ꯊꯧꯖꯟ ꯑꯁ
ꯁꯦ ꯁꯦ ꯁꯦ ꯑꯣꯏꯖꯔꯣꯅ ꯍꯥꯏꯔ ꯄꯤꯕꯤꯕ ꯌꯥꯕ
ꯅꯣꯏ ꯄ꯭ꯂꯣꯠꯇꯣ ꯌꯣꯟ ꯅꯣꯏ ꯖꯒꯥꯗꯣ ꯌꯣꯟꯊꯣꯛꯑꯒ ꯀꯩꯅꯣ ꯂꯩ ꯑꯁꯤ ꯄꯤꯔꯨꯗ ꯅꯪ ꯅꯣꯛꯄꯒꯤꯁꯦ ꯐꯥꯏꯟ ꯂꯧꯗ꯭ꯔꯗꯤ ꯌꯥꯗꯧ ꯃꯥꯟꯗꯦ
ꯑꯗꯨꯗꯤ ꯑꯩꯅ ꯐꯥꯏꯟꯗꯣ ꯄꯤꯊꯣꯛꯑꯦꯅ ꯈꯜꯂꯣ ꯑꯩꯗꯤ ꯀꯗꯥꯏꯗ ꯂꯩꯒꯅꯤ
ꯏꯁ ꯂꯩꯕ꯭ꯔꯣ ꯂꯩꯕꯅꯤꯅ ꯍꯧꯖꯤꯛ ꯍꯣꯁꯇꯦꯜ ꯂꯩꯔꯤꯗꯣ ꯑꯗꯨꯗ ꯑꯗꯨꯝ ꯑꯗꯨꯝ ꯂꯩꯊꯣꯛꯈ꯭ꯔꯣ ꯍꯣꯁꯇꯦꯜꯗ
ꯍꯣꯁꯇꯦꯜꯗꯗꯤ ꯁꯤ ꯇꯝꯕ ꯂꯣꯏꯁꯜꯂꯛꯑꯗꯤ ꯍꯣꯁꯇꯦꯜꯗ ꯂꯩꯒꯦ ꯌꯥꯔꯔꯣꯏꯅꯦ ꯃꯣꯏꯅ ꯁꯨꯝ
ꯑꯗ ꯇꯝꯕ ꯂꯣꯏꯁꯟꯈꯤꯒꯅꯨ ꯂꯣꯏꯁꯟꯗꯕꯤꯗ ꯑꯗꯨꯝ ꯊꯝꯃꯨ ꯄꯨꯟꯁꯤ ꯆꯨꯨꯞ
ꯅꯨꯡꯉꯥꯏꯇꯦꯍꯦ ꯅꯪ ꯑꯗꯨꯗꯤ
ꯊꯝꯃꯣ
ꯑꯗꯨꯗꯤ ꯑꯣꯖꯥꯒꯩꯅꯗꯤ ꯑꯩꯁꯦ ꯎꯁꯨ ꯎꯅꯤꯡꯉꯔꯣꯏ ꯅꯪꯗꯣ ꯀꯔꯝ ꯀꯥꯟꯗ ꯆꯠꯇꯣꯏꯅꯣ ꯏꯕꯦꯝꯃꯥ ꯍꯥꯏꯔꯛꯑꯣ ꯅꯪ ꯆꯠꯄ ꯉꯥꯏꯕꯗ ꯑꯩꯈꯣꯏꯗꯣ ꯋꯥꯔꯦꯅ ꯁꯨꯡꯁꯣꯏ ꯁꯣꯏꯗꯅ ꯍꯥꯏꯔꯛꯑꯅꯤꯀꯣ
ꯏꯁ ꯃꯣꯏ ꯑꯗꯨꯃꯥꯏ ꯍꯥꯏꯔꯗꯤ ꯅꯪ ꯊꯧ ꯂꯩꯕꯔꯥ ꯍꯪ ꯍꯥꯏꯇꯥꯔꯦꯅꯦ ꯑꯩꯈꯣꯏ ꯃꯥ ꯑꯩꯈꯣꯏ ꯕꯥꯈꯣꯏ ꯑꯩ ꯅꯨꯡꯇꯤꯒꯤ ꯎꯔꯒ ꯂꯩꯕꯅꯤ ꯅꯪꯗꯤ ꯅꯨꯡꯇꯤꯒꯤ ꯎꯕ ꯅꯠꯇꯦ ꯃꯔꯛ ꯃꯔꯛ ꯈꯛꯇꯅꯤ ꯍꯥꯏꯕ ꯌꯥ ꯍꯥꯏꯒꯗꯕꯅꯦ ꯑꯗꯨꯃꯥꯏꯅ
ꯑꯣ ꯐꯩ ꯐꯩ ꯑꯗꯨꯗꯤ ꯅꯪꯒꯤ ꯑꯦꯗꯚꯥꯏꯁꯦ ꯑꯩ ꯂꯧꯁꯜꯂꯒꯦꯀꯣ ꯑꯩ ꯂꯩꯔꯒꯦ ꯁꯤꯗ ꯑꯗꯨꯒ ꯍꯥꯏꯔꯛꯑꯗꯤ ꯍꯥꯏꯔꯒꯦ ꯀꯣ ꯅꯪꯅ ꯍꯥꯏꯕ ꯋꯥꯗꯣ
ꯎꯝ ꯑꯗꯨꯃꯥꯏ ꯍꯥꯏꯔꯣ ꯑꯗꯨꯃꯥꯏ ꯍꯥꯏꯔꯗꯤ ꯃꯣꯏ ꯑꯣꯖꯥꯗꯨ ꯀꯩꯁꯨ ꯍꯥꯏꯔꯔꯣꯏ
ꯎꯝ ꯑꯗꯨꯒ ꯑꯣꯖꯥꯅ ꯀꯅꯥꯅ ꯍꯥꯏꯔꯛꯏꯅꯣ ꯀꯅꯥꯅ ꯇꯝꯕꯤꯔꯛꯏꯅꯣ ꯍꯥꯏꯔꯗꯤ ꯑꯩꯅ ꯑꯩꯒꯤ ꯁꯨꯃꯥꯏꯅ ꯐ꯭ꯔꯦꯟ ꯑꯃ ꯂꯩꯌꯦ ꯃꯥꯅ ꯁꯨꯃꯥꯏꯅ ꯍꯥꯏꯌꯣꯅ ꯇꯝꯕꯤꯕꯅꯤꯅ ꯑꯗꯨꯁꯨ ꯍꯥꯏꯕꯤꯔꯝꯃꯒꯦ ꯀꯣ
ꯎꯝ ꯁꯨꯃꯥꯏꯅ ꯇꯝꯕꯤꯔꯝꯃꯣ ꯃꯉꯣꯟꯗ ꯎꯝ ꯑꯗꯨ ꯑꯣꯏꯔꯗꯤ ꯎꯝ ꯆꯥꯔꯦ
ꯀꯩ ꯃꯊꯦꯜ ꯆꯥꯔꯒꯦ
ꯉꯁꯤ ꯆꯤꯛꯀꯟ ꯊꯣꯡ ꯑꯌꯦꯟ ꯊꯣꯡꯕ ꯆꯥꯏꯌꯦ
ꯑꯍꯥꯎꯕ ꯌꯥꯝ ꯆꯥꯔꯦꯅ ꯅꯣꯏꯗꯤ
ꯍꯥꯎꯕ꯭ꯔꯥ ꯍꯥꯎꯇꯕ꯭ꯔꯥ ꯈꯪꯗꯦ ꯅꯪꯅ ꯊꯣꯡꯗꯕꯅꯤꯅ ꯌꯥꯝ ꯀꯟ ꯃꯍꯥꯎꯗꯕ ꯌꯧꯋ
ꯑꯦ ꯏꯁ ꯋꯥ ꯋꯥ ꯋꯥ ꯉꯥꯡꯕ ꯍꯩꯔꯦ ꯉꯥꯡꯕ ꯍꯩꯔꯦ ꯃꯤꯗꯤ ꯉꯥꯡꯕ ꯍꯩꯔꯦ
ꯏꯁ ꯃꯤ ꯆꯍꯤ ꯌꯥꯡꯈꯩꯃꯨꯛ ꯁꯨꯔꯀꯥꯟꯁꯤꯗ
ꯀꯥꯏꯗ ꯂꯩꯒꯦ ꯍꯣꯁꯇꯦꯜ ꯂꯩꯕ꯭ꯔꯥ ꯔꯦꯟꯇ ꯂꯩꯕ꯭ꯔꯥ ꯌꯨꯝꯗ ꯂꯩꯕ꯭ꯔꯥ
ꯍꯧꯖꯤꯛ ꯀꯩꯅꯣꯗ ꯂꯩ ꯑꯃꯦꯔꯤꯀꯥꯗ ꯂꯩ ꯑꯩ
ꯌꯥꯝ ꯅꯛꯅ ꯂꯩꯔꯝꯃꯤꯅ ꯑꯗꯨꯗꯤ
ꯈꯨꯟꯗ ꯂꯩꯌꯦ ꯍꯣꯁꯇꯦꯜꯗꯁꯨ ꯂꯩꯇꯦ ꯔꯦꯟꯗꯁꯨ ꯂꯩꯇꯦ ꯈꯨꯟꯗ ꯂꯩꯌꯦ
ꯅꯨꯡꯉꯥꯏꯕ꯭ꯔꯥ ꯀꯃꯥꯏ ꯇꯧꯒꯦ
ꯎꯝ ꯅꯨꯡꯉꯥꯏ ꯍꯥꯏꯇꯥꯔꯦ ꯈꯨꯟꯗ ꯍꯦꯔꯣ ꯁꯥꯜꯂꯒ ꯂꯩꯕꯅꯤꯅ ꯍꯦꯔꯣ ꯁꯥꯔꯒ ꯂꯩꯕꯅꯤꯅ
ꯎꯝ ꯀꯣꯂꯦꯁ ꯀꯩ ꯀꯩ ꯊꯕꯛ ꯀꯩ ꯀꯩ ꯀꯦꯝ ꯆꯠꯇ꯭ꯔꯕꯣ
ꯑꯁ ꯆꯠꯇ꯭ꯔꯦꯗ ꯀꯥꯏꯗꯒꯤ ꯈꯨꯟꯒꯤ ꯍꯦꯔꯣ ꯁꯥꯔ ꯂꯩꯕꯗꯨꯕꯨ ꯈꯨꯟꯒꯤ ꯍꯦꯔꯣ ꯁꯥꯕꯁꯦ ꯑꯁ ꯅꯨꯡꯉꯥꯏꯈ꯭ꯔꯖꯥꯠꯅꯤ ꯌꯨꯝꯊꯣꯡ ꯈꯨꯗꯤꯡꯅ ꯅꯨꯡꯇꯤꯒꯤ ꯂꯨꯄꯥ ꯇꯔꯥ ꯇꯔꯥ ꯄꯤꯔꯛꯇꯣꯏꯅꯤ
ꯇꯤꯒꯤ ꯀꯩꯗꯧꯕ
ꯑꯗꯨ ꯑꯣꯏꯔꯗꯤ ꯀ꯭ꯌꯥꯃꯨꯛ ꯌꯨꯝꯊꯣꯡ ꯈꯨꯗꯤꯡ ꯌꯨꯝꯂꯥꯛ ꯈꯨꯗꯤꯡꯉ ꯂꯨꯄꯥ ꯇꯔꯥ ꯇꯔꯥ ꯄꯤꯔꯛꯇꯣꯏꯅꯦꯕ ꯅꯨꯡꯇꯤꯒꯤ ꯎꯝ ꯅꯨꯡꯇꯤꯒꯤ ꯈꯨꯟꯒꯤ ꯍꯦꯔꯣ ꯁꯥꯕꯒꯤ
ꯑꯧ ꯑꯣ ꯑꯣ ꯑꯥ ꯑꯗꯨꯗꯤ ꯅꯪꯒꯤꯗꯤ ꯑꯗꯨꯝ ꯁꯥꯏꯗꯇꯥ ꯏꯟꯀꯝ ꯂꯩꯔꯦꯅꯦꯀꯣ ꯑꯗꯩ ꯇꯣꯉꯥꯟꯅ ꯇꯣꯉꯥꯟꯕ ꯊꯕꯛ ꯇꯧꯗ꯭ꯔꯒꯖꯨ
ꯌꯔꯝꯗꯧ ꯃꯥꯜꯂꯦꯀꯣ ꯎꯝ
ꯀꯣꯂꯦꯖ ꯂꯣꯏꯈ꯭ꯔꯕꯣ?
ꯀꯣꯂꯦꯖ ꯂꯣꯏꯈ꯭ꯔꯦ ꯎꯝ
ꯑꯗꯨꯗꯤ ꯁꯦꯅꯦꯌꯔ ꯑꯣꯏꯔꯦꯀꯣ ꯑꯩꯉꯣꯟꯗꯒꯤ?
ꯑꯁꯦꯡꯕ ꯍꯥꯏꯔꯗꯤ ꯌꯟꯅꯥ ꯁꯦꯅꯦꯌꯔ ꯑꯁꯦꯡꯕ ꯍꯥꯏꯔꯗꯤ ꯁꯦꯅꯦꯌꯔ ꯑꯣꯏꯔꯦ ꯑꯗꯨꯒ ꯀꯩꯅꯣ ꯍꯥꯏꯔꯗꯤ
ꯅꯪꯁꯦ ꯑꯩꯒꯤ ꯏꯆꯥꯒꯨꯝꯅ
ꯑꯗꯨꯗꯤ ꯑꯩ ꯑꯩꯅ ꯕꯕꯥ ꯀꯧꯕ ꯌꯥꯔꯅꯤꯅꯦ?
ꯃꯔꯥꯛ ꯃꯔꯥꯛꯇꯥ ꯅꯨꯡꯇꯤꯒꯤꯗꯤ ꯀꯧꯕ ꯌꯥꯥꯔꯣꯏꯑꯦ ꯑꯗꯨꯗꯤ ꯃꯤꯃꯥꯡꯗꯗꯤ ꯀꯧꯕ ꯌꯥꯔꯣꯏꯍꯦ ꯑꯗꯨꯗꯤ
ꯑꯣ ꯍꯣ ꯑꯅꯨꯏ ꯃꯟꯗꯨꯗꯤ ꯑꯗꯨ ꯃꯤꯃꯥꯡꯗꯗꯤ ꯀꯩ ꯀꯧꯁꯤꯒꯦ?
ꯍꯥ
ꯀꯩ ꯀꯧꯁꯤꯒꯦ ꯃꯤꯃꯃꯥ ꯃꯤ ꯂꯩꯔꯀꯥꯟꯗꯗꯤ?
ꯃꯤ ꯂꯩꯔꯀꯥꯟꯗꯗꯤ ꯑꯣ ꯍꯦꯔꯣ ꯀꯧꯒꯗꯕꯥ꯫
ꯍꯣ
ꯑꯗꯨ ꯂꯩꯇ꯭ꯔꯀꯥꯟꯗꯅ ꯕꯥꯕꯥ ꯀꯧꯋꯣꯕꯀꯣ
ꯂꯩꯇ꯭ꯔꯀꯥꯟꯗꯅ ꯑꯗꯨꯝ ꯗꯥꯁꯨ ꯀꯧꯕ ꯌꯥꯔꯦꯅꯦ ꯑꯗꯨꯝ
ꯑꯦ ꯃꯁꯥꯅꯦ ꯍꯥꯏꯔꯝꯃꯒ ꯍꯧꯖꯤꯛꯅ ꯑꯃꯨꯛ ꯗꯥꯗ ꯑꯣꯜꯂꯛꯈ꯭ꯔꯦꯀꯣ
ꯀꯩ ꯍꯥꯏꯕ?
ꯃꯆꯥꯅꯦ ꯏꯆꯥ ꯏꯆꯥꯅꯦ ꯍꯥꯏꯔꯝꯃꯒ ꯗꯥ ꯀꯧꯕ ꯌꯥꯔꯦꯅ ꯑꯃꯨꯛ ꯍꯥꯏꯔꯦꯛ ꯍꯥꯏꯔꯛꯈ꯭ꯔꯦꯕꯥ ꯍꯥꯏꯕ꯫
ꯎꯝ ꯑꯃꯨꯛ ꯍꯥꯏꯔꯛꯈ꯭ꯔꯦ꯫
ꯑꯗꯨꯗꯤ ꯅꯪꯒꯤ ꯆꯍꯤꯁꯦ ꯎꯝ ꯉꯥꯏꯍꯥꯛ ꯂꯩꯇ ꯑꯣꯟꯊꯣꯛꯄ ꯌꯥꯝ ꯌꯥꯝꯅ ꯃꯥꯜꯂꯦ
ꯀꯔꯤ ꯍꯥꯏꯕ?
ꯑꯗꯤ ꯅꯪꯒꯤ ꯆꯍꯤꯗꯣ ꯑꯩꯅ ꯍꯧꯖꯤꯛ ꯍꯥꯏꯕ ꯀꯥꯟꯗ ꯅꯪꯗꯣ ꯌꯥꯝ ꯁꯦꯅꯦꯌꯔ ꯑꯣꯏꯔꯦ ꯍꯥꯏꯔꯦꯗꯅ
ꯎꯝ
ꯁꯦꯅꯦꯌꯔ ꯑꯣꯏꯔꯦ ꯍꯥꯏꯔꯝꯃꯒ ꯑꯩꯅ ꯕꯥꯕꯥ ꯀꯧꯒꯦ ꯍꯥꯏꯀꯥꯟꯗ ꯅꯪꯅ ꯗꯥ ꯀꯧ ꯎꯗꯥꯥ ꯀꯧꯕꯁꯨ ꯌꯥꯌꯦꯅꯥ ꯍꯥꯏꯗ꯭ꯔꯥ? ꯑꯗꯨꯗꯤ ꯆꯍꯤꯗꯣ ꯑꯃꯨꯛ ꯍꯟꯗꯥꯔꯛꯑꯦꯗꯅ
ꯎꯝ ꯆꯍꯤꯗ ꯑꯃꯨꯛ ꯍꯟꯊꯈ꯭ꯔꯦ
ꯑꯍꯣꯏ ꯅꯍꯥ ꯑꯣꯏꯔꯛꯑꯦꯗꯅ ꯑꯗꯨꯗꯤ ꯕꯥꯕꯥ ꯑꯣꯏꯗꯦ ꯑꯣꯏꯔꯛꯇ꯭ꯔꯦꯗꯅ
ꯎꯝ ꯑꯃꯨꯛ ꯅꯍꯥ ꯑꯣꯏꯔꯛꯈ꯭ꯔꯦ
ꯍꯩꯠ ꯌꯥꯏꯀꯣ ꯌꯥꯏ
ꯅꯪ ꯉꯁꯤ ꯀꯌꯥꯃꯨꯛ ꯄꯥꯏꯁꯜꯂꯨꯕ꯭ꯔꯥ
ꯑꯩ ꯌꯥꯝ ꯍꯝ ꯄꯥꯏꯗꯦ
ꯑꯩ ꯍꯥꯏꯗꯤ ꯅꯪ ꯉꯁꯤ ꯄꯦꯟ ꯏꯔꯥ ꯂꯥꯏꯔꯤꯛ ꯏꯔꯀꯥꯟꯗ ꯄꯦꯟꯗꯣ ꯀꯌꯥꯃꯨꯛ ꯄꯥꯏꯁꯟꯈ꯭ꯔꯕ ꯍꯥꯏꯕ ꯀꯔꯤꯅꯣ ꯅꯪ ꯎꯝ ꯄꯥꯏꯗꯦ ꯀꯥꯏꯅ
ꯍꯥ ꯄꯦꯟꯂꯣ ꯌꯥꯝꯗꯦꯗꯥ ꯑꯃ ꯑꯃ ꯑꯃ ꯐꯥꯕ ꯂꯣꯏꯒꯥꯕ ꯉꯝꯗꯦ ꯈꯤꯇꯪꯗꯤ ꯂꯣꯏꯁꯟꯂꯦ
ꯄꯦꯟ ꯍꯥꯏꯕ ꯅꯠꯇꯦ ꯄꯦꯛ ꯍꯥꯏꯕꯅꯦ ꯑꯩ ꯍꯧꯖꯤꯛ ꯍꯥꯏꯕꯗꯣ
ꯑꯦ ꯅꯪ ꯌꯥꯗ꯭ꯔꯦꯀꯣ ꯅꯪꯒꯤꯗꯨꯗꯤ
ꯐꯒꯤ ꯇꯧꯕꯅꯦ ꯑꯃꯨꯛ ꯢꯪ ꯄꯥꯏꯈꯔ꯭ꯕ ꯍꯥꯏꯕꯥ
ꯋꯥꯔꯤ ꯁꯥꯟꯅꯕꯗ ꯅꯨꯡꯉꯥꯏꯀꯣ ꯅꯪꯁꯦ
ꯃꯈꯥꯗ ꯇꯥꯔꯛꯀꯅꯤ ꯅꯪ ꯀꯦꯔꯦ ꯇꯦꯔꯦꯁꯇꯥ ꯂꯦꯞꯄꯤꯗꯣ ꯇꯤꯡ
ꯑꯩꯈꯣꯏ ꯑ ꯀꯝ ꯀꯃꯥꯏ ꯍꯥꯏꯕꯅꯣ ꯑꯃ ꯎꯝ ꯑꯉꯥꯡ ꯑꯣꯏꯔꯤꯉꯩꯗꯗꯤ ꯁꯤꯗ ꯃꯈꯥꯗ ꯇꯥꯔꯒꯗꯤ ꯁꯨꯄ꯭ꯔꯃꯦꯟꯅꯒ ꯃꯥꯗꯣ ꯀꯟꯕꯤꯕ ꯂꯥꯛꯑꯦꯒ ꯍꯥꯏꯕꯗꯣ
ꯎꯝ
ꯑꯗꯨꯃꯥꯏꯅ ꯍꯥꯏꯐꯦꯠꯇꯪ ꯇꯧꯔꯒ ꯌꯦꯡꯁꯤꯔꯥ
ꯏꯁ ꯌꯦꯡꯉꯣ ꯏꯁꯄꯥꯏꯗꯔ ꯏꯁꯄꯥꯏꯗꯔ ꯂꯩꯔꯤꯁꯤꯗꯤ ꯑꯩ ꯄꯥꯏꯔꯛꯀꯦ
ꯑ ꯑꯗꯨꯗꯤ ꯅꯪ ꯍꯥꯟꯅ ꯄꯥꯏꯔꯛꯑꯣꯕ ꯑꯣ ꯑꯗꯨꯒ ꯅꯪꯗꯣ ꯄꯥꯏꯔꯛꯑꯦ ꯍꯥꯏꯕꯒ ꯑꯩꯗꯣ ꯇꯥꯔꯛꯑꯒꯦ
ꯑꯩ ꯀꯩꯅꯣ ꯌꯧꯔꯦ ꯄꯥꯏꯕ ꯍꯧꯕꯗꯣ ꯍꯧꯖꯤꯛ ꯀꯩꯅꯣ ꯌꯧꯔꯦ ꯏꯃꯥ ꯃꯔꯀꯦꯠ ꯌꯧꯔꯦ ꯑꯩ ꯍꯧꯖꯤꯛ ꯄꯥꯏꯕꯗꯣ
ꯑꯗꯨꯗꯤ ꯈꯤꯇꯪꯒ ꯈꯤꯇꯪꯒ ꯂꯥꯛꯈꯨꯑꯣ ꯌꯥꯎꯁꯜꯂꯛꯑꯦ ꯍꯣꯏ ꯑꯩꯈꯣꯏꯅ ꯂꯩꯔꯤꯁꯤꯒ ꯑ
ꯎꯝ ꯎꯝ ꯎꯝ ꯄꯥꯏꯔꯛꯑꯦ ꯄꯥꯏꯔꯛꯑꯦ ꯅꯪ ꯎꯔꯦꯍꯦ
ꯑꯍꯥ ꯑꯗꯨꯗꯤ ꯑꯩ ꯇꯥꯔꯛꯑꯒꯦꯀꯣ
ꯑꯥꯎ ꯇꯔꯥꯛꯑꯣ ꯇꯔꯥꯛꯑꯣ
ꯑꯩ ꯀꯟ ꯀꯟꯗꯕꯗꯤ ꯌꯥꯔꯣꯏꯀꯣ ꯅꯪꯅ
ꯎꯝ ꯀꯟꯒꯅꯤꯅꯦ ꯀꯟꯒꯅꯤꯅꯦ ꯑꯩ ꯅꯪ ꯃꯊꯛꯇ ꯂꯩꯔꯤꯁꯤꯗꯤ
ꯑꯩ ꯄꯥꯏ ꯑꯩ ꯀꯨꯝꯗꯔꯦꯀꯣ ꯑꯩ ꯆꯣꯡꯊꯔꯦ ꯑꯩ
ꯑꯁ ꯅꯪ ꯌꯥꯗꯕꯥ ꯌꯥꯝ ꯋꯥꯠꯄ ꯃꯟꯂꯤꯗ ꯊꯥꯖꯕ ꯊꯥꯖꯕ ꯈꯔ ꯀꯟꯅ ꯑꯗꯨꯝ ꯄꯥꯏꯖ ꯇꯥꯔꯣ ꯑꯗꯨꯝ
ꯑꯗꯣꯏꯇꯥ ꯊꯥꯖꯗꯦ ꯍꯥꯏꯕ ꯅꯠꯇꯦꯗ ꯄꯥꯏꯔꯛꯑꯦ ꯑꯩꯁꯨ ꯅꯪ ꯎꯔꯦ ꯑꯗꯣ ꯅꯪꯗꯣ ꯈꯔ ꯂꯥꯞꯄꯤꯕ ꯑꯩꯉꯣꯟꯗꯒꯤ ꯑꯗꯨꯅꯅꯦ ꯑꯩꯅ ꯀꯤꯔꯤꯁꯦ
ꯑꯁ ꯈꯔ ꯂꯥꯞꯄꯦ ꯍꯥꯏꯕ ꯑꯃꯨꯛꯎ ꯎꯕ꯭ꯔꯥ ꯍꯧꯖꯤꯛꯁꯨ
ꯎꯗꯤ ꯎꯔꯦꯕꯀꯣ ꯈꯤꯇꯪ ꯂꯥꯞꯄ
ꯎꯝ
ꯑꯩꯅ ꯇꯥꯕꯅ ꯍꯥꯟꯗꯣꯛꯈ꯭ꯔꯗꯤ ꯅꯪ ꯌꯧꯔꯛꯇ꯭ꯔꯤꯉꯩꯗ ꯀꯃꯥꯏꯅ ꯇꯧꯒꯅꯤ ꯍꯣꯁꯄꯤꯇꯥꯜ ꯌꯧꯅꯕꯅ ꯍꯥꯜꯂꯣꯏꯗ꯭ꯔꯥ
ꯑꯩꯁ ꯍꯣꯁꯄꯤꯇꯥꯜꯗꯤ ꯌꯧꯔꯒꯨꯝꯁꯤ ꯏꯕꯥꯅꯤꯃꯛ ꯑꯇꯤꯌꯥꯗ ꯌꯧꯃꯤꯟꯅꯁꯤ